ꯍꯜꯂꯣ ꯑꯇꯥꯕ꯭ꯔꯥ
ꯑꯥꯎ ꯀꯩꯗꯧꯔꯤꯒꯦ
ꯀꯩꯝꯇ ꯇꯧꯗꯦ ꯅꯪꯗꯤ
ꯑꯁ ꯍꯤꯟꯖꯥꯡ ꯊꯣꯡꯉꯝꯕꯅꯤꯗ ꯃꯈꯣꯟꯖꯦ ꯌꯥꯝ ꯇꯞꯄꯦꯅꯦ ꯀꯥꯏꯗ ꯂꯩꯒꯦ ꯅꯪꯕꯣ
ꯌꯨꯝꯗ ꯂꯩꯌꯦ ꯍꯧꯖꯤꯛ ꯑ ꯔꯨꯝꯗ ꯂꯩꯌꯦ ꯇꯥꯗ꯭ꯔꯥ
ꯇꯥꯏꯌꯦ ꯇꯥꯏꯌꯦ ꯆꯥꯛ ꯏꯁꯤꯡ ꯎꯅꯔꯕꯣ
ꯍꯧꯗ꯭ꯔꯤ ꯑꯩꯗꯤ ꯅꯪ ꯅꯨꯄꯥ ꯅꯨꯄꯤꯔꯥꯅ ꯈꯟꯕ
ꯑꯁ
ꯆꯥꯛ ꯍꯤꯟꯖꯥꯡ ꯊꯣꯡꯗ꯭ꯔꯤ
ꯑꯥꯎ ꯊꯣꯡꯗ꯭ꯔꯤꯌꯦ
ꯑꯣ ꯀꯩ ꯏꯟꯁꯥꯡ ꯊꯣꯟꯗꯣꯏꯅꯣ ꯑꯩꯈꯣꯏꯒꯤ ꯍꯧꯖꯤꯛ ꯊꯣꯡꯉꯦ
ꯉꯜꯂꯦꯍꯦ ꯑ
ꯎꯝ ꯈꯔ ꯑꯣꯠꯂꯤ ꯈꯔ ꯈꯔ ꯌꯦꯟ ꯈꯔ ꯂꯧꯔꯨꯔ ꯊꯣꯡꯕꯅꯤꯗ
ꯅꯪꯅ ꯊꯣꯡꯉꯤꯔꯥ
ꯑꯥꯎ
ꯍꯩꯕ꯭ꯔꯥꯅꯦ
ꯑꯦ ꯀꯔꯤꯅꯣ ꯍꯥꯏꯖꯤꯕꯣ ꯑꯩꯁꯦ ꯈꯔ ꯍꯤꯟꯖꯥꯥꯡ ꯃꯩꯁꯥꯡ ꯈꯔ ꯊꯣꯡ ꯊꯥꯛꯄꯁꯦ ꯈꯔ ꯈꯔ ꯍꯩꯇ ꯌꯥꯗꯕ ꯍꯥꯏꯇꯥꯔꯦ
ꯍꯥꯎꯗꯧ ꯃꯥꯟꯗꯦꯕ ꯑꯗꯨꯒꯤ
ꯑꯥꯏ ꯍꯥꯏ ꯍꯥꯏ ꯑꯩ ꯃꯄꯥꯟ ꯊꯣꯛꯂꯛꯏꯅꯦ ꯅꯪ ꯃꯅꯝ ꯌꯧꯒꯤꯅꯦꯅ ꯑꯃꯨꯛ
ꯑꯌꯥ ꯑꯦ ꯑꯌꯥꯝ ꯍꯥꯎ ꯌꯥꯝ ꯍꯥꯎ ꯅꯁꯥꯅꯗꯤ ꯌꯥꯝ ꯍꯥꯎꯋꯦꯅ ꯈꯜꯂꯝꯅꯤ ꯑꯗꯨꯗꯤ
ꯑꯥꯏ ꯍꯥꯏ ꯏꯊꯟꯗ ꯆꯥꯕ ꯅꯠꯇꯦ ꯀꯩꯗꯧꯔꯒꯦ ꯑꯩꯅ ꯊꯣꯡꯗ꯭ꯔꯗꯤ ꯆꯥꯎ ꯌꯥꯗ꯭ꯔꯦ ꯑꯉꯥꯡꯁꯤꯡꯁꯦ ꯑꯗꯨꯅꯅꯤꯅꯦ ꯅꯪꯕꯣ
ꯍꯣꯏꯗ ꯍꯣꯏꯗ ꯑꯣꯏꯔꯝꯅꯤ
ꯑꯍꯥꯎꯕ ꯑꯍꯥꯎꯕ ꯆꯥꯕꯒꯤ ꯃꯤ ꯈꯨꯗꯤꯡꯃꯛ ꯑꯍꯥꯎꯕ ꯆꯥꯕ ꯄꯥꯝꯃꯤꯅꯦ ꯅꯠꯇ꯭ꯔꯣ
ꯆꯨꯝꯃꯦ ꯍꯣꯏ
ꯑꯗꯨꯅꯦ ꯑꯩ ꯑꯥ ꯑꯗꯨ ꯑꯍꯥꯎꯕꯁꯦ ꯑꯩꯅ ꯊꯣꯡꯗ꯭ꯔꯗꯤ ꯌꯥꯗ꯭ꯔꯕ ꯑꯗꯨꯅꯅꯦ
ꯑꯦ ꯅꯪ ꯊꯣꯡꯗ꯭ꯔꯗꯤ ꯆꯥꯔꯣꯏ ꯍꯥꯏꯔꯣ
ꯍꯣꯏ ꯑꯩ ꯊꯣꯡꯗ꯭ꯔꯗꯤ ꯆꯥꯎ ꯌꯥꯗ꯭ꯔꯦ ꯇꯨꯝꯃꯝꯕꯅꯤ ꯅꯨꯡꯉꯥꯏꯅ ꯇꯨꯝꯖꯔꯝꯕꯅꯤ ꯍꯧ ꯗꯣꯛꯑꯒ ꯊꯑꯣꯏꯅ ꯑꯦꯟꯖꯥꯡ ꯊꯣꯡꯍꯜꯂꯤꯅꯦ ꯑꯩꯖꯦ ꯌꯦꯡꯉꯨꯅꯦ
ꯌꯥꯏꯍꯦ ꯑꯗꯨꯗꯤ
ꯀꯩ ꯎꯄꯥꯏ ꯂꯩ ꯑꯍꯥꯎꯕ ꯆꯥꯅꯤꯡꯕꯅꯤꯅ ꯊꯣꯡꯉꯦ ꯀꯥꯏꯗꯒꯤ ꯄꯩꯁꯥꯅꯣꯗ ꯑꯣ ꯌꯦꯟꯁꯦ ꯃꯣꯏꯅ ꯃꯣꯏꯅ ꯂꯩꯔꯛꯄꯅꯦ ꯍꯥꯏꯇꯥꯔꯦ ꯑꯩꯒꯤ ꯄꯩꯁꯥꯗꯒꯤ ꯑꯣꯏꯔꯁꯨ ꯃꯣꯏꯅ ꯆꯠꯂꯒ ꯂꯩꯔꯛꯄꯅꯤꯅꯀꯣ ꯃꯣꯏꯅ ꯆꯠꯂꯨ ꯕꯅꯤꯅ ꯑꯗꯨꯒꯤꯁꯨ ꯑꯃꯨꯛ ꯌꯦꯡꯗ ꯌꯥ ꯗꯕ ꯅꯪꯗꯤ ꯀꯩ ꯌꯦꯟꯁꯥꯡ ꯊꯣꯡꯗꯣꯏꯅꯣ
ꯑꯩꯈꯣꯏꯗꯤ ꯅꯥꯄꯤꯒꯨꯝꯕ ꯍꯋꯥꯏꯒꯨꯝꯕ ꯊꯣꯡꯕ ꯇꯥꯔꯦ
ꯑꯁ ꯀꯔꯤꯅꯣ ꯅꯥꯄꯤ ꯍꯥꯏꯁ
ꯁꯟꯅ ꯆꯥꯕ ꯅꯥꯄꯤꯗꯣ
ꯑꯣ ꯑꯥ ꯃꯅꯥ ꯃꯁꯤꯡꯕꯨꯗꯤ ꯑꯩꯁꯨ ꯈꯔꯥ ꯄꯥꯝꯃꯦꯕꯀꯣ ꯃꯅꯥ ꯃꯁꯤꯡꯗꯨ ꯈꯇꯪꯁꯨ ꯄꯥꯝꯗꯕ ꯑꯍꯥꯎꯕꯁꯨ ꯑꯃꯨꯛ ꯌꯥꯎꯗ ꯌꯥꯗꯕ
ꯃꯅꯥ ꯃꯁꯤꯡꯗꯨꯒ ꯑꯍꯥꯎꯕꯒ ꯄꯨꯟꯅ ꯄꯥꯝꯕ ꯍꯥꯏꯇꯥꯔꯦ
ꯍꯣꯏ ꯍꯣꯏ ꯑꯗꯨꯅ ꯄꯥꯝꯃꯦ ꯑꯗꯨꯅ ꯍꯥꯎꯋꯦꯕꯀꯣ ꯍꯥꯏꯗꯤ ꯁꯥ ꯉꯥꯛꯇ ꯆꯥꯕꯁꯨ ꯅꯨꯡꯉꯥꯏꯇꯦ
ꯀꯃꯥꯏꯟ ꯇꯧꯒꯦ ꯅꯣꯏ ꯏꯆꯤꯜ ꯏꯅꯥꯎ ꯀꯌꯥꯅꯣ ꯅꯣꯏꯁꯦ
ꯍꯣꯏ ꯑꯩ ꯏꯊꯟꯇꯅꯦ
ꯀꯩꯅꯣ ꯍꯥꯏꯁꯤꯕꯣ
ꯏꯊꯟꯗꯅꯦ ꯍꯥꯏꯔꯒ
ꯑꯁ ꯌꯥꯝ ꯅꯨꯡꯉꯥꯏ ꯂꯩꯔꯝꯗꯧ ꯃꯥꯜꯂꯦ ꯑꯗꯨꯗꯤ
ꯅꯪꯗꯤ
ꯑꯩꯈꯣꯏꯗꯤ ꯃꯔꯤꯅꯤꯅꯦꯍꯦ ꯊꯕꯛ ꯌꯥꯝꯃꯤꯅꯦ ꯑꯗꯨꯅ ꯀꯗꯥꯏꯗꯒꯤꯅꯣꯗ ꯅꯨꯄꯥꯗ ꯑꯍꯟꯅꯤꯅꯦꯍꯦ ꯑꯗꯨꯅ ꯃꯊꯥ ꯌꯥꯝ ꯁꯥꯏꯅꯦ
ꯅꯨꯄꯤꯅ ꯑꯍꯟ ꯑꯣꯏꯕ ꯍꯥꯏꯇꯥꯔꯦꯀꯣ
ꯑꯣ
ꯄꯤꯁꯤꯅ ꯑꯍꯟ ꯑꯣꯏꯕꯅꯦ ꯑꯁ ꯀꯨꯏ ꯆꯍꯤ ꯑꯍꯨꯝ ꯃꯔꯤ ꯃꯃꯥꯡꯗꯩ ꯃꯊꯥ ꯁꯥꯕ ꯍꯧꯒꯔꯦꯗ
ꯑꯗꯨꯅ ꯁꯝꯒꯁꯦ ꯍꯦꯛꯇ ꯀꯦꯟꯁꯜꯂꯛꯇꯅ ꯑꯉꯥꯡ ꯑꯣꯏꯅꯀꯣ
ꯅꯨꯄꯤ ꯊꯤꯔꯕ ꯑꯗꯨꯗꯤ
ꯀꯔꯥꯏꯗꯒꯤꯅꯣꯗ
ꯑꯃꯥꯗꯣ ꯅꯪꯒꯤ ꯅꯨꯄꯤ ꯅꯠꯇ꯭ꯔꯣ
ꯀꯔꯝꯕꯅꯣ
ꯗꯤꯄꯤꯗ ꯊꯝꯕꯗꯣ
ꯑꯣ ꯑꯥ ꯇꯤꯟꯅꯕ
ꯑꯦ ꯇꯤꯟꯅꯕ ꯅꯣꯏꯗꯤ ꯇꯤꯟꯅꯕꯁꯨ ꯗꯤ ꯄꯤꯗ ꯊꯝꯕ ꯑꯣꯏꯔ ꯖꯥꯠꯅꯤꯅꯦ
ꯇꯤꯟꯅꯕ ꯈꯪꯅꯕ ꯍꯥꯏꯇꯥꯔꯦꯀꯣ
ꯀꯃꯥꯏ ꯍꯥꯏꯁꯤꯅꯣ ꯈꯪꯗ꯭ꯔꯦꯅꯦ ꯂꯣꯟꯁꯨ ꯈꯤꯇꯪ ꯅꯨꯡꯉꯥꯏꯇꯕ ꯍꯥꯏꯇꯥꯔꯦ
ꯄꯤ ꯑꯣꯏꯅ ꯑꯣꯜꯂꯅꯤꯕꯀꯣ
ꯑꯁ ꯅꯣꯏ ꯅꯥꯊꯟꯗꯅꯤꯅ ꯅꯣꯏꯗꯤ ꯅꯨꯡꯉꯥꯏꯔꯝꯒꯅꯤꯅꯦ
ꯍꯣꯏꯗ ꯑꯗꯨ ꯅꯕꯥꯅꯤ ꯋꯥꯔꯤꯗꯣ ꯁꯥꯔꯛꯑꯣ
ꯍꯥꯥ
ꯅꯪꯒꯤ ꯇꯤꯟꯅꯕ ꯅꯨꯄꯤꯒ ꯅꯪꯒꯤꯅꯦ
ꯍꯥ
ꯋꯥꯔꯤꯗꯣ ꯂꯤꯕꯤꯌꯣꯕꯥ
ꯑꯥꯁ ꯀꯔꯤ
ꯇꯥꯒꯦ
ꯅꯪ ꯑꯩꯈꯣꯏꯅꯤ ꯋꯥꯔꯤ ꯇꯥꯔꯗꯤ ꯅꯪ ꯃꯊꯥ ꯁꯥꯔꯅꯤ ꯅꯪ ꯐꯣꯟꯒ ꯊꯨꯒꯥꯏꯈꯤꯗꯅ ꯑꯃꯨꯛ
ꯀꯗꯥꯏꯔꯤꯅꯣ ꯃꯥ ꯈꯪꯁꯨ ꯈꯪꯉꯥꯔꯣꯏꯗꯕꯗꯥ ꯑꯗꯨꯝ ꯑꯩꯅ ꯅꯣꯏ ꯅꯕꯥꯅꯤꯒꯤ ꯃꯔꯤꯁꯦ ꯀꯥꯏꯅꯥ ꯀꯥꯏꯅꯥꯍꯟꯒꯦꯅ ꯇꯧꯕꯁꯨ ꯅꯠꯇꯦ ꯇꯥꯒꯦ ꯍꯥꯏꯕꯅꯤ
ꯅꯠꯇꯦꯗꯥ ꯀꯥꯏꯅꯍꯟꯒꯦ ꯇꯧꯕ ꯅꯠꯇꯦ ꯑꯩꯈꯣꯏꯅꯤꯒꯤ ꯋꯥꯔꯤꯁꯤ ꯇꯥꯔꯗꯤ ꯃꯤ ꯉꯥꯎꯗꯅ ꯆꯠꯄ ꯇꯥꯔꯦ ꯑꯗꯨꯅꯅꯤꯅꯦ
ꯀꯩꯒꯤꯅꯣ ꯅꯨꯡꯉꯥꯏꯃꯟꯕꯒꯤꯔꯣ ꯅꯨꯡꯉꯥꯏꯇꯥꯕꯒꯤꯔꯣ
ꯃꯥꯁꯤ ꯈꯔ ꯉꯥꯎꯕ ꯍꯥꯏꯇꯥꯔꯦ ꯀꯩ ꯍꯥꯏꯅꯤ ꯍꯥꯏꯗꯤꯀꯣ
ꯍꯥꯥ
ꯈꯔ ꯃꯤ ꯃꯥꯟꯅꯗꯕ ꯍꯥꯏꯇꯥꯔꯦ ꯑꯗꯨꯅ ꯑꯃꯨꯛ ꯍꯨꯟꯗꯣꯛꯑꯝꯕꯁꯨ ꯅꯨꯡꯉꯥꯏꯇꯕꯀꯣ
ꯑꯦ ꯌꯥ ꯅꯪꯒꯤꯁꯨ ꯍꯦꯟꯃꯜꯂꯦꯀꯣ ꯑꯩ ꯍꯥꯏꯕꯤꯔꯥꯅꯤ ꯍꯪ ꯌꯦꯡꯉꯣ
ꯑꯦ ꯑꯗꯨꯃꯥꯏꯅ ꯇꯧꯅꯣ ꯑꯗꯨ ꯑꯣꯏꯔꯁꯨ ꯀꯩ ꯍꯥꯏꯅꯤ ꯍꯨꯟꯗꯣꯛꯑꯝꯕꯁꯨ ꯅꯨꯡꯉꯥꯏꯇꯕ ꯄꯨꯔꯒ ꯆꯠꯄꯁꯨ ꯌꯥꯗꯕ
ꯅꯪꯕꯨ ꯃꯥꯅꯅꯦ ꯃꯤ ꯃꯥꯟꯅꯗꯕ ꯍꯥꯏꯅ ꯀꯥꯎꯏꯀꯣ ꯑꯩꯅ ꯍꯥꯏ ꯑꯩꯅ ꯇꯥꯛꯄꯅꯦ ꯃꯥꯉꯣꯟꯗ
ꯑꯗꯨꯃꯥꯏꯟ ꯇꯧꯅꯔꯣꯏꯁꯤꯗ ꯅꯪꯁꯨ ꯅꯥꯊꯟꯗꯅꯤ ꯈꯜꯂꯨꯗ ꯅꯣꯡꯃ ꯊꯦꯡꯅꯔꯗꯤ
ꯑꯦ ꯀꯩꯗꯧꯗꯨꯕ ꯅꯪꯅ ꯉꯝꯒꯗꯕꯁꯨ ꯅꯠꯇꯦ
ꯑꯁ ꯀꯩꯅꯣꯅꯦ ꯌꯥꯝ ꯀꯟꯕꯩ ꯋꯥꯔꯤꯅꯤꯅꯦ ꯍꯥ
ꯑꯁ ꯀꯟꯕꯅꯤꯍꯦ ꯑꯈꯣꯏꯗꯤ ꯅꯨꯄꯤ
ꯑꯩ ꯎꯗ꯭ꯔꯤꯕꯒꯤꯅꯤꯅꯦ ꯅꯪꯅ
ꯑꯦ ꯑꯦ ꯅꯪꯁꯨꯅꯦ ꯑꯩ ꯎꯗ꯭ꯔꯤꯕꯒꯤꯅꯦ ꯑꯩ ꯎꯔꯗꯤ ꯑꯩ ꯎꯔꯗꯤ ꯅꯪ ꯆꯦꯜꯂꯅꯤ ꯈꯪꯉꯤ ꯑꯩ ꯉꯝꯃꯣꯏ ꯍꯥꯏꯅ
ꯀ꯭ꯌꯥꯝ ꯀ꯭ꯌꯥꯝ ꯅꯠꯇꯦ ꯉꯥꯏꯈꯣꯅꯦ ꯅꯪꯒꯤ ꯅꯪ ꯅꯪꯒꯤ ꯍꯥꯏ꯭ꯠꯁꯦ ꯀꯌꯥꯝꯅꯣꯅꯦ
ꯍꯥꯏ꯭ꯠꯇꯕꯨ ꯉꯝꯒꯥꯗ꯭ꯔꯣ ꯐꯨꯅꯥꯕꯗꯥ
ꯅꯠꯇꯦꯗ ꯍꯥꯏꯐꯦꯠ ꯌꯦꯡꯅꯤꯡꯕꯩ ꯋꯥꯅꯤꯗ ꯁꯨꯝ ꯍꯥꯏꯗꯤ ꯂꯩꯗꯅ ꯄꯥꯏꯔꯒ ꯂꯪ
ꯍꯥꯏꯒꯦ ꯍꯥꯏꯒꯦ ꯍꯥꯏꯒꯦ ꯍꯥꯏꯒꯦ ꯍꯥꯏꯌꯦꯕ
ꯍꯥ
ꯐꯥꯏ꯭ꯚ ꯄꯣꯏꯟ ꯁꯤꯛꯁ ꯍꯦꯜꯂꯦ
ꯑꯁ ꯑꯗꯨꯗꯤ ꯑꯩꯉꯣꯟꯗ ꯑꯩꯉꯣꯟꯗ ꯅꯣꯡꯈꯠꯂꯒ ꯌꯦꯡꯕ ꯌꯥꯅꯤ ꯅꯪꯅ
ꯅꯪꯗꯤ
ꯑꯩꯅ ꯑꯩꯠꯅꯦ
ꯐꯥꯏ꯭ꯚ ꯄꯣꯏꯟ ꯑꯩꯠ
ꯑꯥꯎ
ꯑꯗꯨꯕꯨ ꯈꯦꯠꯅꯩ ꯀꯩꯅꯣ ꯅꯨꯄꯥꯅꯤ ꯅꯣꯏꯗꯤ ꯈꯤꯇꯪ ꯉꯥꯛꯇꯅꯦ ꯈꯦꯠꯅꯕꯗꯣ
ꯑꯗꯨꯅꯦ ꯑꯗꯨꯅꯅꯦ ꯄꯥꯏꯔꯒ ꯂꯪꯕ ꯅꯨꯡꯉꯥꯏꯅꯦ ꯍꯥꯏꯁꯦ
ꯅꯪꯕꯨꯀꯣ ꯑꯩꯅꯥ ꯅꯠꯇꯦ ꯑꯩꯅꯥ
ꯑꯗꯨ ꯀꯃꯥꯏꯟ ꯇꯧꯒꯦ ꯅꯪ ꯍꯧꯖꯤꯛ ꯆꯥꯛ ꯌꯦꯟꯁꯥꯡ ꯊꯣꯡꯈꯤꯔꯣꯏꯗ꯭ꯔꯣ
ꯑꯁ ꯉꯜꯂꯤꯌꯦ ꯍꯧꯖꯤꯛꯇꯤ ꯈꯣꯏꯗꯤ ꯄꯨꯡ ꯇꯔꯨꯛ ꯇꯔꯦꯠꯇꯒꯤ ꯍꯧꯅꯤ
ꯀꯣꯏ ꯑꯌꯨꯛꯀꯤ ꯆꯥꯛ ꯆꯥꯔꯔꯣꯏꯗ꯭ꯔꯣ
ꯑꯁ ꯉꯁꯥꯏ ꯂꯣꯏꯔꯦꯗ ꯑꯗꯨꯗꯤ
ꯏꯁ ꯑꯩꯈꯣꯏꯗ ꯑꯌꯨꯛꯀꯤꯅꯦ ꯊꯣꯛꯉꯤꯁꯦ ꯑꯁ ꯅꯣꯏꯅ ꯍꯦꯟꯅ ꯉꯜꯂ ꯂꯩ ꯑꯁ ꯅꯪꯅ ꯍꯦꯟꯅ ꯉꯜꯂ ꯂꯩꯔꯝꯃꯦ ꯑꯗꯨꯗꯤ
ꯑꯗꯨꯗꯤ
ꯑꯌꯨꯛꯀꯤꯁꯦ ꯍꯧꯖꯤꯛꯇ ꯆꯥꯗꯣꯏꯅꯦ ꯅꯨꯃꯤꯗꯥꯡꯒꯤꯗꯤ ꯑꯩꯈꯣꯏꯗꯤ ꯄꯨꯡ ꯃꯥꯄꯟ ꯇꯔꯥ ꯑꯗꯨꯋꯥꯏꯗ ꯊꯣꯡꯉꯦ
ꯑꯣ
ꯀꯩ ꯀꯩ ꯀꯩꯖꯥꯡ ꯀꯩꯌꯦꯟꯖꯥꯡ ꯊꯣꯡꯗꯣꯔꯤꯒꯦ ꯍꯣꯔꯦꯟꯒꯤꯅ
ꯈꯪꯗꯦ ꯁꯥ ꯊꯣꯟꯒꯦꯔꯅ ꯈꯜꯂꯤ ꯍꯧꯖꯤꯛꯇꯤ
ꯁꯥ
ꯀꯔꯤ ꯁꯥꯥꯅꯣꯗꯤ ꯈꯪꯗꯦ ꯑꯗꯨꯕꯨꯅꯦ
ꯑꯥ
ꯊꯣꯡꯒꯦꯅ ꯈꯜꯂꯤꯑꯦꯕ
ꯈꯟꯕꯗꯨꯅ ꯌꯥꯔꯣꯏ ꯊꯣꯡꯉꯀꯥꯟꯗꯅꯤꯅꯦ ꯑꯍꯥꯎ ꯃꯍꯥꯎ ꯐꯪꯒꯗꯣꯏꯖꯦ
ꯑꯗꯣ ꯍꯣꯔꯦꯟ ꯊꯣꯉꯀꯥꯟꯗ ꯍꯥꯏꯕꯤꯒꯦ ꯑꯗꯨꯗꯤ ꯍꯧꯖꯤꯛꯗꯤ ꯈꯪꯗ꯭ꯔꯤꯅ ꯑꯗꯣ ꯂꯩꯕꯁꯨ ꯆꯠꯇ꯭ꯔꯤ
ꯑꯁ ꯈꯤꯇꯪ ꯅꯛꯅꯔꯝꯃꯗꯤ ꯆꯥꯃꯤꯟꯅꯕ ꯌꯥꯕꯅꯦ
ꯑꯁ ꯑꯩ ꯅꯪ ꯂꯧꯕ ꯂꯥꯛꯀꯦ ꯀꯩꯝꯗ ꯀꯥꯏꯗꯦ
ꯑꯁ ꯅꯪ ꯂꯥꯛꯄ ꯌꯥꯔꯗꯤ ꯑꯍꯥꯎꯕꯗꯨꯗꯤ ꯆꯥꯅꯤꯡꯉꯤꯅꯦ ꯅꯪ ꯊꯣꯡꯕꯗꯣ
ꯀꯣ ꯍꯦꯂꯤꯀꯣꯞꯇꯔꯅ
ꯑꯁ
ꯅꯪ ꯂꯧꯕ ꯂꯥꯛꯀꯦ ꯃꯄꯥꯟꯗ ꯂꯩꯕ꯭ꯤꯔꯝꯃꯣ ꯅꯣꯏ ꯌꯨꯝ ꯃꯄꯥꯟꯗ ꯌꯥꯕ꯭ꯔꯣ
ꯑ ꯌꯥꯏꯌꯦ ꯂꯥꯛꯑꯁꯨ ꯂꯧꯕ ꯂꯥꯛꯑꯁꯨ ꯌꯥꯏꯌꯦ ꯅꯪ
ꯍꯣꯏ ꯂꯥꯛꯀꯦ ꯅꯪ ꯀꯩ ꯆꯥꯅꯤꯡꯒꯦ ꯍꯥꯏꯌꯨ ꯑꯩ ꯄꯨꯔꯛꯀꯦ
ꯑꯍꯥꯎꯕ ꯑꯃ ꯍꯦꯛꯇ ꯆꯥꯔꯗꯤ ꯌꯥꯔꯦꯗ
ꯅꯪꯉꯣꯟꯗ ꯑꯍꯥꯎꯕ ꯍꯥꯏꯁꯦ ꯑꯩꯗꯤ ꯈꯪꯗꯦꯅ ꯑꯗꯨ ꯍꯥꯏꯔꯛꯑꯣ
ꯀꯔꯤ ꯀꯔꯤ ꯏꯟꯁꯥꯡ ꯊꯣꯡꯕ ꯍꯩꯒꯦ ꯅꯪꯕꯣ
ꯑꯩꯅ ꯍꯥꯏꯅꯤ
ꯍꯥꯥ
ꯂꯣꯏꯅ ꯍꯩꯅꯤꯕ
ꯑ ꯅꯪꯅ ꯑꯄꯥꯝꯕ ꯑꯃ ꯍꯦꯛꯇ ꯊꯣꯡꯉꯗꯤ ꯌꯥꯔꯦꯗ
ꯑꯦ ꯎꯇꯤ ꯊꯣꯡꯉꯛꯑꯣꯔꯣ ꯎꯠꯇꯤ ꯄꯥꯝꯕ꯭ꯔꯥ
ꯆꯥꯗꯦꯗ
ꯑꯁ ꯅꯪꯅꯕꯨ ꯎꯇꯤ ꯆꯥꯗ꯭ꯔꯗꯤ
ꯁꯥ ꯉꯥ ꯅꯠꯇ꯭ꯔꯗꯤ ꯆꯥꯗꯕꯀꯣ
ꯑ ꯑꯃ ꯍꯥꯏꯗꯣ ꯊꯣꯉꯛꯑꯣꯍꯦ ꯑꯃꯨꯛ ꯎꯇꯤ ꯊꯣꯡꯉꯛꯀꯦ ꯍꯥꯏꯔꯒ ꯑꯃꯨꯛ ꯌꯥꯗꯦ ꯅꯪꯒꯤꯁꯦ ꯁꯤꯗꯤ ꯌꯥꯔꯣꯏꯗ
ꯏꯁꯤ ꯅꯨꯡ ꯅꯨꯡꯉꯥꯏꯇꯦꯅꯦ ꯍꯛꯆꯥꯡ ꯅꯨꯡꯉꯥꯏꯇꯦꯅꯦ ꯋꯦꯗꯔꯁꯤꯒ ꯀꯔꯤ ꯁꯤꯁꯇꯔꯗꯤ ꯀꯩꯀꯩ ꯍꯣꯠꯅꯔꯤꯒꯦ
ꯑꯩꯀꯣ ꯑꯩ ꯅꯨꯄꯥ ꯊꯤꯔꯦ ꯏꯆꯥ ꯑꯅꯤ ꯑꯍꯨꯝ ꯂꯩꯔꯦ
ꯑꯣ ꯍꯧꯖꯤꯛꯁꯦ ꯌꯨꯝꯗ ꯑꯗꯨꯝ ꯂꯩꯔꯦ ꯑꯗꯨꯗꯤ
ꯑꯥꯎ
ꯊꯕꯛ ꯊꯕꯛꯀꯨꯝꯕꯗꯤ ꯊꯕꯛꯇꯤ ꯀꯩꯁꯨ ꯇꯧꯗꯦ
ꯊꯕꯛ ꯇꯧꯗꯦ ꯑꯩ ꯅꯨꯄꯥꯅ ꯄꯨꯔꯛꯄ ꯄꯩꯁꯥꯗꯣ ꯑꯗꯨꯝ ꯆꯥꯔꯦ
ꯑꯣ ꯑꯩꯗꯤ ꯑꯩꯗꯤ ꯊꯕꯛ ꯈꯔ ꯍꯣꯠꯅꯔꯤ ꯗꯨꯀꯥꯟꯒꯨꯝꯕ ꯀꯔꯤꯒꯨꯝꯕ ꯀꯣ
ꯑꫭ
ꯍꯥꯏꯗꯤ ꯏꯁꯇꯣꯜ ꯃꯆꯥꯒꯨꯝꯕ ꯁꯤꯅꯒꯨꯝꯕ ꯑꯗꯨꯝꯕ ꯈꯔ ꯍꯣꯠꯅꯔꯤ
ꯅꯨꯄꯤꯗꯤ ꯊꯤꯗ꯭ꯔꯤꯀꯣ
ꯑꯥꯎ ꯑꯗꯣ ꯈꯔ ꯍꯣꯠꯅꯔꯤ ꯍꯥꯏꯇꯥꯔꯦ ꯍꯥꯏꯐꯦꯠ ꯌꯦꯡꯕ ꯍꯥꯏꯇꯥꯔꯦ ꯈꯔ ꯈꯔ ꯀꯣ ꯑꯥ ꯃꯇꯝ ꯃꯇꯝ ꯁꯤꯒꯤ ꯈꯔ ꯈꯔ ꯌꯦꯡꯗ꯭ꯔꯗꯤ ꯌꯥꯗꯦꯅꯦꯍꯦ
ꯍꯣꯏꯅꯦ ꯄꯥꯈꯪ ꯁꯥꯔꯤ ꯑꯣꯜꯂꯅꯤ ꯌꯦꯡꯗ꯭ꯔꯗꯤ
ꯃꯇꯝ ꯃꯇꯝ ꯍꯦꯟꯗꯣꯛꯈ꯭ꯔꯗꯤ ꯅꯨꯡꯉꯥꯏꯇꯦꯗꯅ
ꯍꯣꯏꯅꯦ
ꯑꯗꯨꯒꯤꯅꯦ ꯍꯥꯏꯐꯦꯠ ꯈꯔ ꯌꯦꯡ
ꯀꯣꯂꯦꯖ ꯀꯣꯂꯦꯖꯗꯤ ꯂꯣꯏꯔꯕꯣ
ꯑꯥ ꯂꯣꯏꯔꯦ ꯂꯣꯏꯕ ꯀꯨꯏꯗ꯭ꯔꯤꯀꯣ
ꯑꯣ
ꯂꯣꯏꯕ ꯀꯨꯏꯗ꯭ꯔꯤ ꯈꯔ ꯍꯧꯖꯤꯛꯁꯦ ꯑꯗꯨꯝ ꯀꯩ ꯍꯥꯏꯅꯤ ꯍꯥꯏꯐꯦꯠ ꯂꯣꯏꯁꯤꯜꯂꯛꯑꯒ ꯈꯔ ꯅꯨꯡꯉꯥꯏꯔꯛꯄ ꯃꯇꯝ ꯑꯣꯏꯒꯗ꯭ꯔꯥ ꯈꯟꯕꯅꯦ ꯑꯗꯨ
ꯀꯥꯂꯛꯑꯦꯍꯦ ꯅꯣꯏꯕꯨ ꯀꯩ ꯅꯨꯡꯉꯥꯏꯗꯕ ꯍꯧꯖꯤꯛꯅ ꯃꯊꯥ ꯃꯊꯥꯁꯨ ꯐꯥꯈꯤꯅꯨ
ꯃꯊꯥꯗꯤ ꯀꯨꯏꯔꯦ ꯁꯥꯕ ꯑꯗꯣ ꯃꯊꯥ ꯏꯪꯊꯗ꯭ꯔꯤꯅꯦꯍꯦ
ꯑꯁ ꯅꯣꯏ ꯅꯨꯄꯤ ꯊꯤꯔꯀꯥꯟꯗ ꯑꯗꯨꯝ ꯂꯣꯏꯅ ꯏꯪꯊꯔꯅꯤꯌꯦ
ꯑꯗꯨ ꯑꯗꯨ ꯑꯗꯨ ꯉꯥꯛꯇꯅꯦ ꯃꯤꯅ ꯍꯥꯏꯁꯦ ꯑꯗꯨ ꯀꯃꯥꯏꯅ ꯇꯧꯗꫭꯏꯅꯣ ꯈꯪꯗ꯭ꯔꯦꯅꯦ
ꯃꯥꯏ ꯗꯤꯄꯤꯗ ꯂꯩꯕ ꯅꯨꯄꯤꯗꯣ ꯍꯦꯛ ꯅꯌꯨꯝꯗ ꯄꯨꯁꯤꯜꯂꯣ ꯅꯃꯥꯒꯤ ꯃꯥꯃꯧ ꯑꯣꯏꯅꯕ
ꯐꯥꯔꯛ ꯇꯥꯗꯅ ꯃꯨꯛꯀꯣ ꯕꯦꯔꯥ ꯀꯥꯅꯤ ꯑꯃꯨꯛ
ꯀꯩꯅꯣ ꯃꯥꯅ ꯌꯥꯗ꯭ꯔꯤꯕ꯭ꯔꯥ
ꯌꯥꯕꯨꯗꯤ ꯌꯥꯏꯗ ꯑꯗꯣ ꯈꯜꯂꯕꯅꯦ ꯑꯩꯖꯨ ꯑꯗꯨ ꯈꯪꯗꯦꯅꯦꯍ‌ꯦ ꯀꯔꯤ ꯑꯣꯏꯔꯛꯀꯗꯕꯅꯣ
ꯑꯦ ꯑꯍꯦꯟꯕ ꯑꯃꯨ ꯊꯤꯒꯦ ꯍꯥꯏꯔꯣ ꯃꯥ ꯍꯦꯟꯅ ꯐꯖ
ꯀꯔꯥꯏꯗꯒꯤꯅꯣꯗꯣ ꯑꯗꯨ-ꯑꯗꯨꯒꯨꯝꯕꯗꯤ ꯑꯗꯨꯒꯨꯝꯕꯗꯤ ꯈꯟꯕ ꯅꯠꯇꯕꯀꯣ
ꯎꯝ
ꯒꯥꯟꯊꯤꯁꯦ ꯄꯩꯁꯥꯁꯦ
ꯑꯣ
ꯁꯤꯒꯤ ꯃꯊꯥꯁ‌ꯦ ꯌꯥꯝ ꯁꯥꯕ ꯍꯥꯏꯇꯥꯔꯦ
ꯄꯩꯁꯥꯕꯨꯗꯤ ꯃꯔꯥꯏꯅ ꯑꯗꯨꯝ ꯂꯥꯛꯆꯔꯅꯤꯗ ꯍꯣꯏꯗ ꯑꯗꯨꯗꯤ ꯆꯨꯝꯃꯦ ꯍꯣꯏ
ꯌꯥꯝ ꯂꯥꯛꯑꯁꯨ ꯆꯥꯊꯣꯛꯄ ꯌꯥꯝ ꯂꯩꯇ꯭ꯔꯁꯨ ꯃꯊꯥ ꯁꯥꯕ
ꯎꯝ ꯐꯥꯒꯤꯅꯦ ꯑꯩꯁꯨ ꯀꯣꯂꯦꯖ ꯀꯥꯔꯤꯌ‌ꯦ ꯐꯥꯒꯤ ꯇꯧꯕꯅꯦ
ꯑꫭ
ꯑꯩꯈꯣꯏꯗꯤ ꯍꯧꯕꯗ ꯉꯥꯏꯔꯤ
ꯍꯧꯕꯗ ꯉꯥꯏꯔꯤ ꯎꯝ ꯐꯩ-ꯐꯩ ꯀꯟꯅ ꯍꯣꯠꯅꯧ ꯅꯪ ꯀꯔꯤ-ꯀꯔꯤ-ꯀꯔꯤ ꯑꯣꯏꯅꯤꯡ ꯈꯣꯠꯅꯤꯡꯕ ꯈꯔꯗꯤ ꯂꯩꯔꯝꯒꯅꯤꯗꯅ ꯋꯥꯈꯟꯗ ꯈꯔꯗꯤ ꯂꯩꯔꯝꯒꯅꯤ ꯑꯗꯨꯝ ꯑꯩꯉꯣꯟꯗ ꯄꯪꯍꯥꯏ ꯍꯥꯏꯕꯋꯥꯅꯤ ꯈꯔꯗꯤ ꯈꯟꯖꯔꯝꯒꯅꯤꯗꯅ
ꯄꯪꯍꯥꯏ ꯍꯥꯏꯗꯦꯗ ꯑꯁꯦꯡꯕ ꯍꯥꯏꯕꯤꯅꯤ ꯑꯩꯗꯤ
ꯑꯣ ꯍꯣꯏ ꯑꯗꯨ-ꯑꯗꯨ ꯑꯣꯏꯅꯕ ꯑꯗꯨ ꯐꯪꯅꯕ ꯀꯔꯤ ꯀꯔꯤꯅꯣ ꯅꯪ ꯇꯧꯕ ꯌꯥꯕ ꯈꯔ ꯇꯧꯔ‌ꯣ ꯍ‌ꯣꯠꯅꯗ꯭ꯔꯗꯤ ꯌꯥꯗ꯭ꯔ‌ꯦ ꯀꯔꯤ ꯎꯄꯥꯥꯏ ꯂꯩ
ꯍꯣꯏ ꯆꯥꯛ ꯍꯤꯡꯅꯤꯉꯥꯏ ꯆꯥꯛ ꯆꯥꯠ ꯄꯩꯁꯥ ꯊꯤꯔꯗꯤꯀꯣ
ꯌꯦꯟꯖꯥꯡꯒꯤ ꯃꯅꯝꯁꯤꯅ ꯃꯔꯣꯜ ꯑꯃꯀꯣ ꯅꯨꯡꯁꯤꯕꯅꯦ ꯑꯩꯗꯤ ꯆꯥꯛꯇꯤ ꯆꯥꯅꯤꯡꯉꯕꯅꯦ
ꯆꯥꯕ ꯆꯠꯂꯣ ꯑꯗꯨꯗꯤ
ꯍ‌ꯣꯏ ꯆꯥꯛ ꯆꯥꯊꯣꯛꯑꯒꯦ ꯑꯩ
ꯍꯣꯏ